ꯇꯥꯔꯕꯣ
ꯍꯜꯂꯣ
ꯇꯥꯔꯕꯣ
ꯇꯕ꯭ꯔꯣ
ꯇꯥꯔꯕꯣ
ꯀꯩꯅꯣ ꯑꯩ ꯐꯣꯟꯁꯦ ꯇꯠꯂꯒ ꯇꯥꯔꯤꯁꯤꯕꯨ
ꯇꯥꯗ꯭ꯔꯤꯕꯣ
ꯃꯈꯣꯟ ꯇꯥꯗꯕ꯭ꯔꯣ ꯑꯣꯏꯔ ꯇꯥꯔꯦ ꯇꯥꯔꯦ ꯇꯥꯏ ꯇꯥꯔꯦ ꯇꯥꯔꯦ ꯑꯩ ꯑꯦꯌꯔꯄꯤꯁ ꯌꯥꯗꯕ ꯑꯣꯏ ꯂꯩꯔꯝꯃꯦ
ꯑ ꯑꯩꯗꯤ ꯑꯩꯒꯤꯅ ꯌꯥꯗ꯭ꯔꯤꯔꯅ ꯈꯜꯂꯨꯔꯦ ꯆꯥꯛ ꯀꯌꯥꯝ ꯑꯣ ꯆꯥꯛ ꯀꯌꯥꯝ ꯆꯥꯔꯒꯦ ꯃꯥꯏ
ꯈꯔ ꯆꯥꯁꯟꯈ꯭ꯔꯦ ꯈꯌꯥꯝꯅ
ꯑꯣ ꯆꯥꯛꯁꯦ ꯌꯥꯝ ꯆ ꯑꯥ ꯌꯥꯝꯅ ꯆꯁꯟꯕꯁꯨ ꯅꯨꯡꯉꯥꯏꯇꯝꯅꯤꯗ ꯈꯔ ꯋꯥꯠꯂꯛ ꯇꯣꯛꯑꯒꯗꯤ ꯏꯁꯥ ꯅꯨꯡꯉꯥꯏ
ꯈꯣꯏ ꯃꯥꯅ ꯉꯁꯥꯏ ꯏꯌꯔꯄꯤꯁ ꯂꯨꯄꯥ ꯌꯥꯡꯈꯩ ꯄꯤꯕ ꯌꯣꯜ ꯂꯥꯛꯑꯦꯅ
ꯍꯥ ꯍꯥ
ꯂꯨꯄꯥ ꯌꯥꯡꯈꯩ ꯄꯤꯕ ꯏꯌꯥꯔꯄꯤꯁ ꯑꯃ ꯂꯩꯔꯛꯑꯦ ꯑꯗꯨꯗꯨꯅ ꯁꯤꯖꯤꯟꯅꯕ ꯑꯗꯨꯗ ꯑꯩꯅ ꯉꯁꯥꯏ ꯂꯩꯔꯛꯄ ꯏꯌꯔ ꯄꯤꯁꯇꯨꯅ ꯍꯧꯖꯤꯛ ꯅꯥꯝꯃ ꯌꯥꯔꯝꯗ꯭ꯔꯦ
ꯎ ꯑꯩꯒꯤ ꯃꯨꯛ ꯍꯥꯞꯀꯦ ꯇꯥꯕ꯭ꯔꯣ꯫ ꯇꯥꯕ꯭ꯔꯥ
ꯇꯥꯢꯌꯦ ꯀꯩꯗꯧꯔꯝꯃꯤꯅꯣ
ꯑꯩꯁꯦ ꯂꯥꯢꯔꯤꯛ ꯉꯍꯥꯛ ꯌꯦꯡꯒꯦꯅ ꯇꯧꯔꯝꯕꯅꯦ ꯍꯥꯀꯥꯝꯕꯨ ꯆꯟꯖꯜ ꯂꯛꯑꯦꯗ꯫ ꯍꯥ
ꯎꯏꯒꯤꯅꯨ ꯎꯏꯒꯤꯅꯨ ꯈꯥ ꯈꯥ ꯌꯥꯝ ꯄꯥꯊꯔꯣ
ꯎꯝ ꯄꯥꯒꯦ ꯇꯧꯕꯁꯦ ꯄꯥꯕ ꯂꯣꯢꯗꯧꯔꯕꯅꯦ ꯅꯪꯗꯤ ꯅꯣꯡꯃꯗ ꯄꯨꯡ ꯀꯌꯥ ꯀꯌꯥ ꯄꯥꯒꯦ
ꯑꯩ ꯑꯩ ꯀꯩ ꯍꯥꯢꯗꯣꯢꯅꯣ ꯑꯩꯕꯨꯨ꯫
ꯑꯗꯨꯝ ꯍꯥꯢꯌꯨ ꯀꯩꯗꯧꯔꯒꯦ ꯅꯃꯥꯟꯕꯤꯗꯕꯣ꯫
ꯑꯁꯦꯡꯕ ꯍꯥꯢꯔꯕꯗ ꯅꯣꯡꯃꯒꯤ ꯄꯨꯊꯣꯛꯄꯁꯦ ꯁꯨꯡꯄꯨ ꯄꯨꯊꯣꯛꯇ꯭ꯔꯦ꯫
ꯑꯣ ꯄꯨꯊꯣꯛꯈ꯭ꯔꯦ
ꯑꯩ ꯈꯔ ꯈꯔ ꯄꯨꯊꯣꯛꯅꯕ ꯂꯥꯛꯅꯕꯅꯦ ꯑꯩꯁꯦ ꯂꯥꯢꯔꯤꯛꯁꯦ ꯑꯗꯣ ꯑꯁ ꯈꯪꯗꯦ ꯐꯣꯟꯁꯤꯅ ꯍꯦꯛꯇ ꯂꯥꯛꯑꯣ ꯂꯥꯛꯑꯣ ꯍꯦꯛꯇ ꯀꯧꯔꯛꯄ꯫
ꯑꯣꯝ ꯐꯣꯟꯁꯦ ꯄꯥꯢꯔꯔꯣꯢꯁꯤꯔꯥ꯫
ꯈꯪꯗꯦ ꯑꯩ ꯀꯔꯤ ꯀꯔꯤꯅꯣ ꯈꯔ ꯀꯛꯊꯠꯇ꯭ꯔꯗꯤ ꯌꯥꯔꯔꯣꯢ ꯂꯥꯢꯆꯨ ꯂꯩ
ꯀꯛꯇ꯭ꯔꯖꯨ ꯎꯝ ꯋꯥꯈꯜꯅꯕꯨ ꯇꯧꯔꯔꯣꯢꯅ ꯇꯧꯔꯗꯤ ꯉꯝꯄꯣꯠꯅꯤꯗ꯫
ꯍꯣꯢ
ꯀꯩꯝ ꯀꯛꯇ꯭ꯔꯞ ꯀꯛꯇ ꯀꯛꯄꯩ ꯃꯊꯧ ꯀꯩꯁꯨ ꯇꯥꯗꯦꯕ꯫
ꯅꯤꯁꯥ ꯆꯥꯕ ꯃꯤꯅ ꯅꯤꯁꯥꯗ ꯂꯥꯢꯆꯨꯕꯗꯧꯅ ꯆꯨꯔ ꯂꯩꯔꯦ ꯍꯥꯢꯕ
ꯏꯁꯥꯅ ꯀꯟꯇ꯭ꯔꯣꯜ ꯇꯧꯖꯕ ꯉꯝꯗ꯭ꯔꯦ ꯃꯥꯟꯅꯤ ꯑꯗꯨꯕꯨꯗꯤ ꯀꯟꯇ꯭ꯔꯣꯜ ꯇꯧꯒꯗꯕꯅꯤ ꯈꯔꯖꯨ
ꯃꯣꯢꯒ ꯃꯥꯟꯅ ꯌꯥꯕ ꯄꯣꯠꯇꯦ ꯑꯗꯨꯅ ꯑꯩꯈꯣꯢꯒꯤ ꯋꯥꯈꯜ ꯈꯟꯕ ꯉꯝꯃꯤꯕ ꯃꯤꯅꯤꯅ ꯇꯧꯒꯦꯅ ꯇꯧꯕ ꯇꯧꯔꯣꯢ ꯍꯥꯢꯔꯒꯅ ꯇꯣꯛꯄ ꯑꯗꯨꯃꯥꯢꯅꯒ ꯇꯧꯒꯗꯕꯅꯤ ꯑꯩ ꯈꯣꯟꯁꯦ ꯌꯥꯝ ꯑꯣꯟꯕ
ꯎꯝ ꯈꯔ ꯑꯣꯜꯂꯦ ꯂꯣꯛ ꯊꯨꯡꯕꯩ ꯎꯝ
ꯑꯣ
ꯀꯅꯥ ꯀꯅꯥ ꯑꯇꯣꯞꯄ ꯑꯦꯛꯖꯥꯝꯗ ꯋꯥꯔꯤ ꯁꯥꯟꯅꯍꯧꯔꯦ ꯑꯇꯣꯞꯄ ꯑꯩꯈꯣꯢ ꯅꯍꯥꯟ ꯆꯠꯃꯤꯟꯅꯕ ꯀꯥꯡꯕꯨꯗꯨꯗꯩ ꯑꯇꯣꯞꯄ ꯍꯦꯟꯅ ꯊꯥꯗꯦ
ꯇꯥꯢ
ꯑꯣ ꯑꯣ ꯑꯣ ꯆꯨꯝꯃꯦ ꯅꯪ ꯍꯥꯢꯗꯦ
ꯈꯔ ꯑꯗꯨꯝ ꯈꯪꯅꯔꯦ
ꯎꯝ ꯑꯥ ꯑꯈꯣꯢ ꯃꯃꯥꯡꯒꯤ ꯐꯥꯔꯁ ꯁꯦꯃꯤꯁꯇꯔ ꯀꯥꯡꯕꯨꯁꯨ ꯊꯥꯕ ꯂꯥꯛꯄ꯭ꯔꯥ
ꯑꯣ ꯅꯣꯢꯒꯤ ꯑꯗꯨꯗ ꯅꯣꯢꯒꯤꯀꯥꯟꯗ ꯃꯣꯢ ꯑꯝꯇ ꯌꯥꯎꯗꯦꯀꯣ
ꯌꯥꯎꯗꯦ ꯑꯣ ꯌꯥꯎꯋꯦ ꯌꯥꯎꯋꯦ ꯑꯃꯗꯤ ꯌꯥꯎꯋꯦ ꯑꯃꯥꯗꯤ ꯌꯥꯎꯋꯦ ꯅꯨꯄꯤ ꯑꯃ
ꯎꯝ
ꯑꯗꯒꯤ ꯃꯣꯢ ꯍꯥꯟꯅ ꯂꯣꯏꯒ꯭ꯔꯕ ꯃꯤꯒꯩꯀꯣ ꯃꯣꯢ ꯑꯅꯤꯑꯃꯒ ꯌꯥꯎꯋꯦ ꯑꯣꯖꯥ ꯑꯐꯕ ꯇꯥꯔꯗꯤ ꯅꯨꯡꯉꯥꯢꯔꯦ ꯐꯠꯇꯕ ꯇꯥꯔꯒꯗꯤ ꯅꯨꯡꯉꯥꯢꯇ꯭ꯔꯦ ꯑꯗꯨꯝ ꯑꯦꯛꯖꯥꯝ
ꯎꯝ ꯀꯩꯅꯣꯒꯤꯗꯤ ꯑꯦꯠꯃꯤꯁꯟꯒꯤꯗꯤ ꯃꯣꯏ ꯃꯇꯝ ꯀꯔꯝ ꯀꯥꯟꯗꯩ ꯇꯧꯕꯣꯏ ꯍꯥꯏꯔꯛꯀꯦ
ꯑꯗꯨꯗꯣ ꯇꯥꯡ ꯇ꯭ꯕꯥꯝꯃꯥꯄꯜꯒꯤ ꯃꯇꯨꯡꯗꯒꯤ ꯈꯪꯒꯅꯤ
ꯇꯧꯁꯤꯜꯂꯣ ꯑꯗꯨꯒ ꯐꯖꯅ ꯇꯝꯊꯔꯣ ꯄꯤ ꯑꯩꯆ ꯗꯤ ꯊꯥꯖꯤꯜꯂꯣ
ꯑꯦ ꯑꯦ ꯑꯦ ꯑꯦ
ꯅꯦꯠꯀꯗ ꯐꯥꯎꯊꯔꯛꯑꯣ
ꯈꯪꯗꯦꯅꯦ ꯍꯩꯔꯤꯕ ꯍꯩꯔꯤꯕ ꯃꯇꯥꯒꯤꯒ
ꯏꯃꯥꯟꯅꯕꯤ ꯃꯤ ꯑꯣꯢꯔꯛꯄ ꯉꯥꯏꯔꯝꯒꯦ
ꯑꯦ ꯑꯦ ꯑꯦ ꯅꯪ ꯅꯥꯍꯥꯟ ꯅꯪ ꯍꯥꯟꯗꯧ ꯃꯥꯜꯂꯦ ꯍꯣꯢ ꯅꯪꯒꯤꯑꯃ ꯂꯝꯖꯦꯜ ꯗꯨꯅ ꯃꯥꯢ ꯄꯥꯛꯇꯧ ꯃꯥꯜꯂꯤꯗ ꯑꯩ ꯋꯥꯈꯜꯗꯗꯤ
ꯆꯦꯡꯈꯤꯗꯕ ꯀꯨꯢꯔꯦ ꯆꯦꯟꯒꯦꯅ ꯈꯜꯂꯛꯏꯁꯦ ꯍꯧꯒꯦꯅ ꯈꯜꯂꯩꯖ ꯍꯧꯖꯤꯛ ꯖꯨꯂꯥꯏ ꯍꯧꯁꯟꯒ꯭ꯔꯦ ꯍꯧꯖꯟꯒ꯭ꯔꯦ ꯈꯟꯅ ꯈꯟꯅ ꯈꯟꯅ ꯈꯟꯅ ꯑꯗꯨꯝ ꯌꯧꯔꯛꯄꯅ ꯍꯥꯟꯗꯣꯢꯅꯤ
ꯐꯥ ꯇꯦ
ꯈꯪꯅ ꯈꯪꯅ ꯈꯪꯍꯧꯗꯦꯀꯣ ꯇꯧꯔꯛꯇꯣꯔꯕꯅꯦ ꯂꯥꯁꯇ꯫
ꯑꯦ ꯅꯣꯏ ꯌꯦꯟꯖꯥꯡ ꯀꯣꯕꯤ ꯌꯥꯎꯏꯗꯣ ꯀꯥꯏꯗꯒꯤꯅꯣ ꯀꯣꯕꯤꯁꯦ?
ꯀꯣꯕꯤ ꯅꯠꯇꯦ ꯈꯔ ꯅꯦ ꯃꯃꯥꯒꯤ ꯌꯣꯟꯕꯒꯤ ꯄꯨꯁꯜꯂꯛꯄꯗꯣ ꯑꯗꯨꯗ ꯃꯥꯒꯤ ꯈꯤꯇꯪ ꯑꯈꯣꯏ ꯌꯨꯝꯗ ꯖꯥꯡꯁꯦ ꯑꯇꯦꯛꯄ ꯑꯝꯇ ꯆꯥꯗꯦ ꯌꯣꯟꯕꯒꯤ ꯈꯔ ꯈꯔ ꯄꯠꯂꯤ ꯄꯠꯂꯤ ꯇꯧ ꯍꯧꯔꯛꯄꯗꯣ ꯑꯗꯨꯒꯨꯝꯕꯗ ꯉꯥꯛꯇ ꯆꯥꯕꯗ ꯍꯤꯟꯖꯥꯡꯒ ꯑꯇꯦꯛꯄ ꯆꯥ ꯐꯪꯗ꯭ꯔꯦꯌꯦ꯫
ꯍꯣꯏ ꯇꯤꯡꯊꯣꯛꯑꯗꯤ ꯆꯥꯎꯍꯦ ꯑꯗꯣ꯫
ꯍꯣꯏ ꯑꯗꯨꯕꯨꯗꯤ ꯇꯤꯡꯊꯣꯛꯑꯦ꯫
ꯇꯝꯕ ꯉꯝꯗꯦ꯫
ꯎꯝ
ꯑꯥ ꯇꯧꯔꯤꯁꯦ ꯇꯧꯅꯔꯤꯕ ꯃꯌꯥꯝꯁꯦ꯫
ꯎꯝ
ꯀꯩ ꯀꯥꯞꯁꯤꯜꯂꯝꯅꯤ, ꯀꯩ ꯇꯧꯔꯝꯅꯤ꯫ ꯐꯠꯇꯅꯕꯨꯗꯤ ꯂꯣꯏ ꯈꯟ ꯌꯥꯕ ꯅꯠꯇꯦꯕꯨ ꯃꯤꯠꯅ ꯈꯣꯡꯅ ꯎꯗ꯭ꯔꯤ ꯒꯩꯗꯤ ꯊꯥꯖꯗ꯭ꯔꯦ꯫
ꯆꯥꯔꯤꯕ ꯆꯤꯟꯖꯥꯛꯁꯤꯅꯖꯨ ꯑꯐꯕꯗꯤ ꯑꯃꯠ ꯇꯧꯔꯛꯇ꯭ꯔꯦ ꯑꯣꯏꯔꯛꯇ꯭ꯔꯦ꯫ ꯂꯩꯅꯥꯖꯦ ꯃꯈꯜ ꯃꯈꯜ ꯃꯈꯜ ꯉꯥꯛꯇ ꯅꯥꯅꯔꯦ ꯑꯗꯨꯁꯨ ꯅꯨꯄꯤꯗ ꯑꯌꯥꯝꯕꯅ ꯉꯥꯛꯇ ꯊꯣꯛꯑꯦ ꯍꯥꯏꯕ꯫
ꯇꯟꯕ ꯃ ꯌꯥꯎ
ꯅꯨꯄꯤꯁꯤꯗ ꯅꯥꯔꯤ ꯃꯌꯥꯝꯖꯦ ꯂꯣꯏꯔꯦ, ꯃꯈꯜ ꯃꯈꯜ ꯉꯥꯛꯇꯅꯤ꯫
ꯂꯥꯏꯅꯥ
ꯌꯥꯝ ꯂꯨꯔꯦꯗ, ꯈꯪꯗꯦ꯫ ꯆꯥꯕꯖꯨ ꯆꯦꯛꯁꯟꯗꯕ ꯌꯥꯗꯦ꯫
ꯅꯥꯗꯅꯕ ꯍꯣꯠꯅ ꯃꯇꯝꯗ ꯅꯣꯡꯃꯒꯤ ꯇꯧꯔꯤꯕꯁꯤꯡꯁꯤꯗ ꯂꯣꯏꯃꯛ ꯂꯩꯔꯝꯃꯦ꯫ ꯑꯩꯈꯣꯏꯅꯗꯤ ꯍꯥꯎꯔꯦꯅ ꯆꯥꯔꯤꯕ ꯄꯣꯠꯁꯤꯡ꯫
ꯎꯝ
ꯀꯩ ꯀꯩ ꯌꯥꯎꯔꯤꯅꯣ ꯗꯣ ꯃꯌꯦꯛꯁꯦꯡ ꯈꯡ ꯇꯥꯔꯗꯤ ꯑꯝꯇ ꯆꯥꯅꯤꯡꯉꯛꯑꯔꯣꯢ ꯑꯈꯣꯏꯁꯨ꯫
ꯌꯣꯟꯕ ꯌꯥꯅꯕ ꯁꯠ ꯆꯠ ꯄꯨꯊꯣꯛꯄ ꯌꯥꯅꯕ ꯍꯥꯏꯅ ꯀꯥꯞꯁꯤꯟ ꯀꯥꯞꯁꯤꯟꯗꯅ ꯃꯌꯥꯝꯖꯤꯅ ꯃꯔꯣꯝꯃ꯫
ꯑꯥ
ꯐꯠꯇꯕꯅ ꯅꯝꯃꯦꯗ꯫ ꯗꯨꯅꯅꯤ ꯁꯝꯒꯥꯏꯖꯦ ꯆꯥꯔꯤꯕ ꯃꯌꯥꯝꯁꯤꯅ ꯁꯝꯒꯖꯦ ꯏꯪꯇꯞ ꯅꯣꯡꯃ ꯅꯣꯡꯃꯩ ꯁꯣꯛꯄ ꯁꯨꯝ ꯍꯦꯟꯖꯜꯂꯦ꯫
ꯑꯁ ꯀꯦꯜꯂꯤꯗ꯫ ꯌꯥꯝ ꯀꯦꯜꯂꯦ ꯗꯨꯅ ꯁꯨꯝ ꯌꯥꯎꯁꯜꯂꯛꯇ꯭ꯔꯦ ꯁꯝꯁꯦ꯫
ꯑꯩꯁꯨ ꯁꯨꯝ ꯀꯦꯟꯒꯤꯕꯖꯦ ꯆꯤꯔꯥꯏꯖꯦ ꯁꯨꯝ ꯍꯟꯖꯜꯂꯛꯑꯦ ꯍꯥꯏꯕ꯫
ꯁꯥꯏ ꯈꯔ ꯇ ꯑ ꯃꯃꯝ ꯁꯝꯗꯣ ꯃꯃꯥꯡꯗ ꯈꯔ ꯊꯥꯗꯔꯒꯗꯤ ꯈꯔꯗꯤ ꯐꯕꯅꯤ꯫
ꯊꯥꯗꯅꯕ ꯁꯝꯗꯨꯖꯨ ꯂꯨꯃꯥꯡ ꯌꯥꯎꯗꯦꯕ ꯑꯩꯒꯤ ꯁꯝꯖꯦ꯫ ꯃꯅꯤꯡꯗ ꯂꯨꯈꯝꯗꯕꯨꯗꯤ ꯁꯝꯖꯦ ꯑꯗꯨꯝ ꯌꯥꯝꯅ ꯑꯗꯨꯝ ꯈꯔ ꯌꯥꯎꯖꯕꯀꯣ꯫ ꯃꯃꯥꯡ ꯂꯨꯃꯥꯡꯒꯤ ꯁꯝꯖꯦ ꯌꯥꯝ ꯌꯥꯎꯗꯦ ꯁꯝ ꯌꯥꯝ ꯋꯥꯅ ꯍꯧꯋꯦꯕ ꯑꯃꯥꯅꯤ ꯈꯛ ꯑꯗꯨꯅ ꯑꯩꯅ ꯁꯥꯏ ꯊꯥꯗꯕ ꯌꯥꯕ ꯆꯥꯡ ꯌꯦꯡꯉꯝꯃꯕꯅꯤ ꯐꯅ꯭ꯌꯥꯝ ꯌꯥꯗ ꯎꯄꯥꯏ ꯂꯩꯇꯗꯅ ꯑꯗꯨꯝ ꯇꯣꯛꯑꯦ
ꯚꯦꯟꯗꯦꯁ ꯆꯥꯏꯌꯦ ꯚꯦꯟꯗꯦꯠ ꯍꯧꯖꯤꯛꯀꯤ ꯀꯩꯅꯣꯁꯤꯡꯖꯦ ꯅꯨꯡꯁꯤꯠ ꯅꯨꯡꯁꯥꯅꯦ ꯑꯗꯨꯒ ꯑꯥ ꯍꯥ ꯍꯤꯡꯕꯒꯤ ꯍꯧꯖꯤꯛꯁꯦ ꯑꯥ ꯁꯝ ꯈꯛꯀꯤ ꯅꯠꯇꯕꯤꯗꯀꯣ ꯑꯥ ꯃꯌꯥꯝꯅ ꯀꯤꯅꯔꯤꯕ ꯂꯩꯅꯥꯁꯤꯒꯖꯦ ꯈꯣꯏꯅ ꯅꯨꯡꯇꯤꯒꯤ ꯇꯧꯔꯤꯕ ꯊꯕꯛꯁꯤꯡꯗꯒꯤ ꯍꯧꯋꯥ ꯍꯧ ꯑꯣꯏꯍꯜꯂꯛꯄꯅꯦꯅ ꯍꯥꯏꯕ ꯍꯥꯏꯗꯤ ꯆꯥꯕ ꯐꯪꯉꯦ ꯑꯀꯥꯕ ꯄꯣꯠ ꯆꯥꯁꯟꯕ ꯑꯗꯒꯤ ꯑꯥ ꯍꯤꯗꯥꯛ ꯃꯅꯥꯒꯨꯝꯕ ꯁꯤꯟꯅꯕꯖꯤꯡꯖꯦ
ꯎꯝ
ꯃꯣꯏꯅ ꯑꯃꯨꯛꯀ ꯍꯦꯟꯅ ꯁꯤꯒꯤ ꯑꯥ ꯅꯥꯔꯛꯄ ꯌꯥꯕꯩ ꯆꯥꯡꯖꯦ ꯋꯥꯡꯉꯦ ꯈꯣꯠꯂꯦꯅ ꯍꯥꯏꯕ ꯇꯨꯝꯕꯨ ꯇꯨꯝꯅꯤꯡꯉꯦꯗ
ꯎꯏꯒꯦ ꯇꯧ ꯂꯩꯔꯝꯃꯦ
ꯂꯥꯏꯔꯤꯛ ꯄꯥꯕ ꯆꯠꯂꯨꯕ꯭ꯔꯣ ꯉꯁꯤꯗꯤ
ꯑꯧ ꯆꯠꯂꯨꯏꯌꯦ
ꯄꯨꯡ ꯀꯌꯥꯗꯒꯤ ꯀꯌꯥ ꯕꯥꯎꯅꯣꯕ ꯅꯣꯏ
ꯑꯥ ꯑꯌꯨꯛꯀꯤ ꯄꯨꯡ ꯇꯔꯨꯛꯇꯩꯩꯅ ꯅꯨꯡꯗꯥꯡꯒꯤ ꯄꯨꯡ ꯃꯥꯄꯟꯕꯧꯗ ꯑꯈꯣꯏꯅ ꯄꯥꯅꯤꯡꯕ ꯃꯇꯝꯕꯧ ꯗꯨꯝ ꯄꯥ ꯌꯥꯏ ꯍꯥꯏꯗꯤ ꯄꯨꯡꯒꯥꯏꯝ ꯑ ꯄꯨꯡ ꯃꯔꯤ ꯃ ꯃꯉꯥ ꯑꯃꯇꯪ ꯈꯣꯏ ꯂꯧꯖꯒꯦ ꯍꯥꯏꯕ ꯅꯠꯇꯦꯕ ꯑꯈꯣꯏꯒꯤ ꯁꯤꯠꯇꯣ ꯔꯤꯖꯥꯚ ꯊꯝꯒ꯭ꯔꯕꯅꯦꯕ ꯑꯥ ꯍꯣꯏ ꯈꯥꯑꯒ ꯊꯝꯒ꯭ꯔꯕꯅꯦꯕ
ꯐꯗꯤ ꯐꯩ ꯗꯨꯃꯥꯏꯅ ꯆꯠꯄꯖꯤꯃꯗꯤ ꯌꯨꯝꯗꯗꯤ ꯉꯍꯥꯛ ꯂꯩꯔꯒ ꯑꯃ ꯂꯥꯛꯄ ꯑꯃ ꯂꯥꯛꯄꯗ ꯑꯗꯨꯝ ꯋꯥꯔꯤꯗ ꯇꯧꯅꯤꯡꯉꯛ
ꯑꯔꯦ ꯑꯔꯦ ꯑꯥꯒꯦ ꯑꯥꯒꯦ ꯒꯥꯔꯤ ꯌꯥꯒ꯭ꯔꯦ ꯑꯩ ꯅꯥꯛ ꯆꯪꯖꯜꯂꯒ ꯑꯩꯅ ꯇꯨꯃꯤꯟꯅ ꯇꯥ ꯂꯩ ꯌꯥꯄꯣꯇꯦ ꯋꯥꯔꯤꯗ ꯗꯨꯝ ꯈꯔ ꯍꯪꯅꯤꯡꯉꯛꯀꯅꯤ ꯈꯔ ꯌꯥꯎꯔꯛꯀꯅꯤ ꯅꯪ ꯎꯇꯤ ꯊꯣꯡꯕ ꯍꯩꯕ꯭ꯔ
ꯍꯩꯕꯖꯦ ꯑꯩ ꯅꯤꯌꯣꯝꯗꯤ ꯈꯪꯉꯦ ꯑꯗꯨꯒ ꯑ ꯑꯉꯧꯕꯗꯨꯗꯤ ꯊꯣꯡ ꯍꯩ ꯑꯁꯪꯕꯗꯨ ꯇꯥꯎꯋꯣ ꯌꯥꯗꯦ ꯑꯩꯅ ꯊꯣꯡꯉ ꯍꯦꯇ ꯉꯥꯡꯖꯤꯜꯂꯛꯑꯦ ꯃꯆꯨ
ꯀꯩꯒꯤꯅꯣ ꯈꯪꯗꯦ ꯃꯣꯏꯅ ꯁ ꯑꯁꯪꯕꯒꯤ ꯅꯤꯌꯣꯝ ꯃꯅꯥ ꯃꯁꯤꯡ ꯐꯅ꯭ꯌꯥꯝ ꯍꯥꯞꯄꯒ ꯁꯨꯃꯥꯏꯅ ꯇꯧ ꯁꯨꯃꯥꯏ ꯇꯧꯑꯅ ꯇꯥꯛꯄꯗꯨ ꯃꯤꯅ ꯊꯣꯡꯉꯀꯥꯟꯗꯗꯤ ꯑꯗꯨꯝ ꯁꯪꯉꯦ ꯑꯩꯅ ꯊꯣꯡꯉꯀꯥꯟ ꯁꯪꯉꯨ ꯁꯨꯡꯌꯥ ꯌꯥꯗꯦ ꯀꯩꯒꯤꯅꯣ ꯈꯪꯗꯦ ꯍꯥꯏꯕ
ꯎꯇꯤ ꯑꯁꯪꯕꯅ ꯍꯦꯟꯅ ꯆꯥꯅꯤꯡꯕ꯭ꯔ
ꯆꯥꯅꯤꯡꯉꯦ ꯁꯪꯇ꯭ꯔꯤꯛ ꯁꯪꯉꯒ ꯑꯝꯇꯪꯗꯤ ꯊꯣꯡꯗꯤ ꯊꯣꯡꯅꯤꯡꯕꯅꯦꯕ
ꯍꯣꯏ
ꯍꯨꯝ ꯇꯥꯎ ꯌꯥꯗꯕ ꯎꯝ
ꯑꯩꯉꯣꯟꯗꯖꯨ ꯁꯨꯃꯥꯏꯅ ꯁꯤꯒꯤ ꯎꯇꯤ ꯊꯣꯡꯕꯒꯤ ꯃꯑꯣꯡꯖꯦ ꯍꯥꯏꯔꯛꯄ ꯀꯥꯟꯗ ꯑꯩ ꯉꯛꯑꯦ꯫ ꯃꯥꯏ ꯈꯨꯊꯣꯡꯗꯨꯒ ꯑꯈꯣꯏ ꯈꯨꯊꯣꯡꯁꯤꯒ ꯑꯈꯣꯏꯅ ꯁꯣꯝꯗ ꯊꯣꯡꯅꯩꯖꯤꯒ ꯃꯥꯟꯅꯗꯦꯕ꯫ ꯃꯥꯏꯗꯣ ꯍꯥꯎꯔꯝꯗꯧꯖꯨ ꯃꯥꯜꯂꯦ ꯆꯦꯡꯍꯤꯒꯖꯨ ꯍꯥꯞꯄꯦ ꯍꯥꯏꯌꯦ꯫
ꯍ꯭ꯋꯥ ꯍꯥꯏꯅꯩꯌꯦ ꯆꯦꯡꯍꯤ ꯃꯆꯤ ꯍꯥꯞꯄꯦ ꯀꯥꯅ ꯃꯤ ꯁꯪꯒꯣꯝꯖꯨ ꯍꯥꯞꯄꯦ ꯍꯥꯏ ꯃꯍꯤ
ꯑꯣ